ꯍꯜꯂꯣ ꯇꯥꯕ꯭ꯔꯣ ꯇꯥꯏꯌꯦ
ꯑꯣ ꯐꯔꯦ ꯐꯔꯦ ꯇꯥꯔꯗꯤ ꯀꯩꯗꯧꯔꯤꯒꯦ
ꯑꯦꯁ ꯍꯧꯒꯠꯂꯒ ꯍꯧꯒꯠꯇ ꯉꯥꯏꯔꯤꯌꯦ ꯍꯧꯖꯤꯛ
ꯊꯦꯡꯉꯤꯍꯦ ꯑꯩꯈꯣꯏꯗꯤ ꯆꯥꯛ ꯆꯥ ꯇꯣꯛꯄ ꯂꯣꯏꯔꯦ ꯑꯩꯈꯣꯏꯗꯤ ꯆꯥꯛ ꯆꯥꯕ ꯂꯣꯏꯔꯦ
ꯑꯣ ꯍꯣ ꯀꯩ ꯏꯟꯁꯥꯡ ꯆꯥꯔꯦ
ꯑꯩꯈꯣꯏ ꯀꯔꯤ ꯏꯟꯁꯥꯡꯔ ꯉꯁꯤ ꯀꯩꯅꯣ ꯑꯁ ꯊꯔꯣꯏ ꯊꯔꯣꯏ ꯆꯥꯏꯌꯦ ꯊꯔꯣꯏꯒ ꯑꯂꯨ
ꯑꯍꯥꯎꯕ ꯆꯥꯏꯅꯦ
ꯍꯣꯏ ꯑꯍꯥꯎꯕ ꯉꯥꯛꯇ ꯆꯥꯕꯅꯦ
ꯑꯥ ꯑꯩꯗꯤ ꯊꯔꯣꯏ ꯆꯥꯕ ꯌꯥꯗꯦ ꯑꯗꯨ ꯑꯣꯏꯔꯁꯨ
ꯀꯔꯤꯒꯤ ꯑꯦꯂꯔꯖꯤ ꯑꯣꯏꯕ꯭ꯔꯣ
ꯎꯝ ꯑꯥ ꯈꯣꯡ ꯅꯥꯕ ꯈꯪꯪꯗꯦꯅꯦ ꯄꯨꯛ ꯅꯥꯕ
ꯑꯣ ꯑꯣ ꯑꯩꯒꯤꯗꯤ ꯌꯥꯝ ꯍꯥꯎꯋꯦ
ꯎꯝ ꯍꯥꯎꯕꯗꯤ ꯍꯥꯎꯋꯦ ꯑꯗꯨ ꯑꯣꯏꯔꯁꯨ ꯆꯥꯕ ꯌꯥꯗꯕꯅꯤꯅ ꯎꯄꯥꯏ ꯂꯩꯇꯦꯅ
ꯑꯣ ꯎꯄꯥꯏ ꯂꯩꯥꯇꯦ ꯎꯄꯥꯏ ꯂꯩꯥꯇꯦ ꯆꯥꯒꯅꯨ ꯆꯥꯕ ꯌꯥꯗ꯭ꯔꯗꯤ ꯑꯣ ꯆꯥꯅꯤꯡꯉꯁꯨ ꯎꯄꯥꯏ ꯂꯩꯇꯦ ꯎꯝ ꯆꯥꯕ ꯌꯥꯕ ꯀꯥꯟꯗ ꯑꯃꯨꯛ ꯆꯥꯔꯣ
ꯎꯝ ꯑꯁ ꯆꯥꯕ ꯌꯥ ꯌꯦ ꯆꯥꯕ ꯌꯥꯔ ꯑ ꯌꯥꯔꯒꯗꯧꯃꯥꯟꯗꯦ
ꯑꯦ ꯌꯥꯔꯛꯀꯅꯤꯍꯦ ꯅꯪꯒꯤꯗꯨ ꯈꯣꯡ ꯅꯥꯕ ꯍꯥꯏꯕ꯭ꯔꯣ
ꯄꯨꯛ ꯅꯥꯕ ꯄꯨꯛ ꯄꯨꯛ
ꯑꯣ ꯄꯨꯛ ꯅꯥꯕ ꯑꯣ ꯑꯗꯨꯗꯤ ꯆꯥꯟꯅꯗꯕ ꯃꯥꯜꯂꯦ
ꯁꯤ ꯈꯇꯤ
ꯑꯥ
ꯑꯩꯒꯤ ꯄꯨꯛ ꯃꯅꯨꯡꯗ ꯍꯦꯛ ꯆꯪꯕ ꯃꯇꯝꯗ ꯑꯗꯨꯝ
ꯅꯥꯕ ꯍꯧꯋꯦ
ꯍꯥꯎꯋꯤ ꯑꯥ ꯍꯥꯎꯅꯤ
ꯑꯗꯨꯗꯤ ꯕꯤꯔꯥꯅꯤꯍꯦ ꯑꯍꯥꯎ ꯑꯍꯥꯎꯕ ꯆꯥꯕ ꯐꯪꯉꯔꯣꯏ ꯍꯥ ꯍꯥ ꯄꯣꯔꯥ ꯕꯤꯔꯥꯅꯤꯍꯦ ꯑꯣ ꯑꯗꯨꯗꯤ ꯁꯥ ꯉꯥ ꯈꯛꯇꯪ ꯆꯥꯔꯣ ꯑꯣ ꯁꯥ ꯉꯥ ꯈꯛꯇꯪ ꯆꯥꯔꯣ
ꯍꯣꯏ ꯁꯥ ꯉꯥ ꯈꯛ ꯆꯥꯔꯥ ꯂꯩꯕꯅꯤ ꯎꯄꯥꯏ ꯂꯩ ꯍꯤꯍꯤ
ꯎꯝ ꯅꯪ ꯀ ꯅꯠꯇꯦ ꯉꯁꯤ ꯑꯁ ꯀꯩꯅꯣ ꯆꯠꯄꯅꯦ ꯈꯨꯟꯗ ꯈꯨꯟ ꯉꯥꯛꯅꯤꯉꯥꯏ ꯆꯠꯄꯅꯦ ꯑꯩꯈꯣꯏ ꯏꯃꯥꯍꯣꯏꯒꯤ ꯗ꯭ꯌꯨꯇꯤ ꯅꯠꯇꯦ ꯏꯃꯥꯍꯣꯏꯒꯤ ꯗ꯭ꯌꯨꯇꯤ ꯇꯥꯕꯅꯦꯕ ꯑꯗꯣ ꯏꯃꯥꯗꯣ ꯖꯣ ꯀꯥ ꯆꯠꯈꯤꯕ ꯑꯗꯨꯒꯤ ꯃꯥꯒꯤ ꯃꯍꯨꯠ ꯁꯤꯜꯂꯒ ꯂꯩꯌꯦ
ꯑꯣ ꯑꯁ ꯑ ꯁꯨꯝ ꯆꯠꯀꯗꯕꯅꯤ ꯀꯩꯅꯣ
ꯍꯥꯏꯅ ꯀꯥꯏꯗ ꯆꯠꯀꯗꯕ ꯅꯣ
ꯍꯝ
ꯀꯔꯤ ꯍꯥꯏꯕꯅꯣ ꯒ꯭ꯌꯥꯟ ꯇꯥꯗꯦ ꯅꯪ ꯈꯨꯨꯍꯥꯏꯗꯣ
ꯅꯪꯅ ꯈꯠ ꯅꯪꯅ ꯈꯨꯟ ꯉꯥꯛꯄ ꯍꯥꯏꯕꯒꯤ
ꯑꯥ
ꯀꯃꯥꯏꯅ ꯗ꯭ꯌꯨꯇꯤ ꯗ꯭ꯌꯨꯇꯤ ꯍꯥꯏꯕ ꯅꯠꯇ꯭ꯔꯣ
ꯍꯣꯏ ꯍꯣꯏ ꯃꯥꯅꯦ
ꯑꯗꯨꯅꯤꯅꯦ ꯆꯠꯀꯗꯕꯅꯦ
ꯎꯝ ꯆꯠꯀꯗꯕꯅꯦ ꯆꯠꯂꯤꯁꯤꯗꯤ ꯑꯗꯨꯕꯨ ꯑꯩꯈꯣꯏ ꯂꯩꯁꯥꯕꯤꯁꯤꯡꯗꯤ ꯆꯠꯇꯦ ꯃꯧꯁꯤꯡꯅꯦ ꯆꯠꯄꯗꯣ
ꯂꯩꯁꯥꯕꯤꯁꯨ ꯃꯧꯎꯁꯨ ꯆꯠꯀꯗꯕꯅꯦ ꯈꯨꯟ ꯉꯥꯛꯄ ꯍꯥꯏꯕꯗꯤ ꯕꯥꯎꯟꯗꯔꯤ ꯂꯤꯃꯤꯠ ꯂꯩꯇꯦꯗ
ꯑꯗꯨꯕꯨ ꯑꯩꯅ ꯍꯥꯏꯕꯗꯤ ꯃꯣꯏꯅ ꯄꯤꯕꯗꯣ ꯗ꯭ꯌꯨꯇꯤ ꯑꯣꯏꯅ ꯄꯤꯔꯛꯄꯗꯣ ꯃꯤꯡ ꯑꯩꯈꯣꯏꯒꯤ ꯃꯤꯡ ꯌꯥꯎ ꯗꯦ ꯍꯥꯏꯕ ꯋꯥꯅꯤꯍꯦ ꯆꯠꯄꯕꯨꯗꯤ ꯆꯠꯄ ꯌꯥꯏ ꯑꯗꯨꯕꯨ ꯑꯩꯈꯣꯏꯒꯤ ꯃꯤꯡ ꯌꯥꯎꯗꯦ ꯍꯥꯏꯕꯒꯤ ꯋꯥꯅꯤ
ꯩ ꯀꯩ ꯀꯩꯒꯤ ꯅꯨꯄꯤꯗ ꯄꯤꯗꯕꯅꯣ
ꯑꯁ ꯏꯃꯥ ꯑꯁ ꯈꯪꯗꯦ ꯑꯩꯁꯨ
ꯑꯩꯈꯣꯏ ꯑꯧ ꯑꯧ ꯑ ꯑꯩꯈꯣꯏ ꯔꯣꯝꯗꯗꯤꯀꯣ ꯃꯧꯎ ꯅꯨꯄꯤ ꯈꯥꯏꯗꯦꯍꯦ ꯋꯤꯃꯦꯟ ꯑꯣꯏꯗꯤ ꯋꯤꯃꯦꯟ ꯑꯦꯕ꯭ꯔꯤ ꯋꯨꯃꯦꯟ
ꯎꯝ ꯐꯔꯦꯅꯦ ꯑꯩꯈꯣꯏꯒꯤꯅ ꯅꯨꯡꯇꯤꯒꯤ ꯄꯤꯔꯛꯄ ꯑꯗꯨ ꯂꯤꯁ ꯌꯥꯎꯕꯅꯦꯕ ꯃꯣꯏꯅ ꯂꯤꯁ ꯄꯤꯔꯛꯄꯅꯦꯕ ꯃꯤ ꯇꯔꯥ ꯇꯔꯥ ꯅꯨꯃꯤꯠ ꯑꯃꯗ ꯇꯔꯥ ꯇꯔꯥ ꯐꯝꯒꯗꯕ
ꯑꯣ
ꯑꯗꯨꯒꯤꯅꯤꯗ ꯅꯪꯗꯤ ꯉꯁꯤ ꯀꯗꯥꯥꯏ ꯆꯠꯀꯅꯤ ꯅꯪ ꯗꯨꯀꯥꯟ ꯍꯥꯡꯒꯗ꯭ꯔꯣ
ꯍꯥꯡꯒꯅꯤ
ꯅꯪ ꯑꯗꯨꯝ ꯕꯖꯥꯔꯗ ꯂꯩꯕ꯭ꯔꯥ ꯅꯠꯇ꯭ꯔꯒ ꯀꯗꯥꯥꯏ ꯂꯩꯕ꯭ꯔꯥ
ꯑꯩ ꯕꯖꯔꯗ ꯅꯠꯇꯦ ꯗꯤꯝ ꯊꯥꯂꯣꯡ ꯑꯩꯈꯣꯏ ꯇꯃꯦꯡꯂꯣꯡ ꯀꯣꯂꯦꯖ ꯔꯣꯝꯗ
ꯑꯣ ꯃꯈꯥꯗ ꯅꯠꯇ꯭ꯔꯣ ꯑꯗꯨꯗꯤ ꯑ ꯃꯈꯥꯗ ꯅꯠꯇ꯭ꯔꯣ ꯃꯈꯥꯔꯣꯝꯗ ꯅꯠꯇ꯭ꯔꯣ ꯑꯣ ꯎ ꯐꯌꯦꯅꯦ ꯅꯪꯒꯤ ꯗꯨꯀꯥꯟꯗꯤ ꯐꯖꯅ ꯁꯤꯠꯂꯤꯕ꯭ꯔꯣ ꯀꯃꯥꯏ ꯇꯧꯒꯦ
ꯍꯣꯏ ꯑꯗꯨꯝ ꯑꯗꯨꯝ ꯌꯥꯏ ꯍꯥꯏ ꯇꯥꯔꯦ ꯍꯧꯖꯤꯛ ꯍꯧꯖꯤꯛ ꯐꯥꯎꯗꯤ
ꯑꯣ ꯅꯪꯒꯤ ꯈꯛꯇꯪ ꯄꯤꯖꯥꯒꯤ ꯗꯨꯀꯥꯟ ꯂꯩꯕꯗꯣ
ꯇꯥꯃꯦꯡꯂꯣꯝꯗ
ꯇꯥꯕ꯭ꯔꯣ ꯑꯍꯣꯏ ꯍꯣꯏ ꯇꯃꯦꯡꯂꯣꯡꯗ ꯅꯪꯒꯤ ꯗꯨꯀꯥꯟ ꯈꯛꯇꯪ ꯅꯠꯇ꯭ꯔꯣ ꯑꯗꯨꯗꯤ ꯑꯗꯨ ꯑꯣꯏꯔꯗꯤ ꯌꯥꯝ ꯁꯤꯠꯀꯅꯤꯌꯦ ꯎꯝ
ꯍꯥꯏ ꯌꯄꯅꯔꯁ
ꯐꯔꯦꯅꯦ
ꯎꯝ
ꯎꯝ
ꯑꯁꯨꯝꯕ ꯍꯡꯅꯈ꯭ꯔꯦ ꯑꯗꯨꯕꯨ
ꯑꯣ ꯑꯣ
ꯃꯥꯗꯤ ꯐꯖꯅ ꯍꯪ ꯎꯝ ꯃꯥꯗꯤ ꯐꯖꯅ ꯍꯥꯡꯗꯕꯒꯤ ꯑꯗꯨꯝ ꯔꯤꯒꯨꯂꯔ ꯑꯣꯏꯅ
ꯑꯣ ꯑꯣ ꯑꯣ ꯅꯪꯗꯤ ꯅꯨꯡꯇꯤꯒꯤ ꯍꯥꯡꯕ꯭ꯔꯥ ꯐꯔꯦꯅꯦ ꯅꯨꯡꯇꯤꯒꯤ
ꯀ꯭ꯂꯣꯖ ꯇꯧꯔꯗꯤ ꯀ꯭ꯁꯇꯃꯔꯒꯤ ꯐꯤꯗꯕꯦꯛꯁꯦ ꯑꯥꯅ ꯂꯥꯛꯄꯅꯦ ꯑꯗꯨꯒꯤ ꯑꯩꯈꯣꯏꯗꯤ ꯍꯪ ꯑꯥ ꯀ꯭ꯂꯣꯁ ꯇꯧꯕ ꯌꯥꯗꯦ
ꯍꯣꯏ ꯇꯧꯔꯗꯤ ꯐꯖꯅ ꯇꯧꯒꯗꯕ ꯑꯥ ꯃꯥꯅꯦ ꯃꯥꯅꯦ ꯕꯤꯖꯤꯅꯦꯁ ꯍꯥꯏꯕꯗꯤ ꯁꯤꯠꯄ ꯅꯨꯃꯤꯠꯁꯨ ꯂꯩꯒꯅꯤ ꯁꯤꯠꯇꯕ ꯅꯨꯃꯤꯠꯁꯨ ꯂꯩꯒꯅꯤ ꯑꯗꯨꯕꯨꯗꯤ
ꯃꯅꯤꯅꯦ
ꯑꯩꯁꯨ ꯑꯩꯁꯨ ꯕꯤꯖꯤꯅꯦꯁ ꯑꯣꯏꯔꯁꯤꯔꯥ ꯈꯜꯂꯤꯅꯦ ꯑꯁ ꯑꯣꯖꯥꯒꯤꯁꯦ ꯀꯣꯛ ꯉꯥꯎꯔꯦ ꯑꯉꯥꯡꯁꯤꯡ ꯂꯝꯍꯦꯟꯕꯒ ꯀꯔꯤꯒ ꯕꯤꯖꯤꯅꯦꯁ ꯍꯧꯔꯁꯦꯔ ꯈꯜꯂꯤꯅꯦ ꯎꯝ
ꯒꯣꯔꯃꯦꯟ ꯒꯣꯔꯃꯦꯟ ꯀꯧꯁꯤꯜ ꯑꯣꯖꯥꯗꯣ
ꯑꯎ ꯐꯪꯗ꯭ꯔꯦ ꯑꯩꯈꯣꯏꯒꯤ ꯐꯪꯗ꯭ꯔꯦ ꯑꯁ ꯀꯥꯏꯗꯩꯅꯦ ꯍꯦ ꯑꯩꯈꯣꯏꯗꯤ ꯄꯩꯁꯥꯁꯨ ꯂꯩꯏꯇꯦ
ꯏꯍꯦ ꯍꯦ ꯐꯪꯅꯤꯡꯉꯥꯏ ꯍꯣꯠꯅꯕꯗꯨꯗꯤ ꯐꯪꯂꯝꯅꯤꯗ ꯀꯟꯪꯍꯣꯠꯅꯕ ꯃꯇꯝꯗ ꯐꯪꯈꯤꯗꯦ ꯍꯥꯏꯕꯗꯤ ꯍꯣꯏ ꯁꯦꯡꯕꯗꯤ ꯃꯅꯤꯄꯨꯔ ꯒꯣꯔꯃꯦꯟ ꯑꯣ
ꯑꯗꯨꯒꯤ ꯀꯦꯟꯁꯦꯜ ꯈꯪꯗꯦ ꯀꯦꯟꯁꯦꯜꯃꯛꯇꯤ ꯅꯠꯇꯦ ꯑꯗꯨꯕꯨ ꯍꯧꯖꯤꯛ ꯇꯨꯃꯤꯟꯅ ꯂꯩꯈ꯭ꯔꯦ ꯑꯃꯨꯛ ꯃꯣꯏꯅ ꯅꯍꯥꯟꯃꯨꯛꯇꯤ ꯌꯥꯝꯅ ꯀꯩꯅꯣ ꯇꯧꯅꯤꯡꯉꯥꯏ ꯇꯧꯔꯒ ꯑꯦꯛꯖꯥꯝꯁꯨ ꯊꯥꯗꯦ ꯑꯦꯗꯃꯤꯠ ꯀꯥꯔꯗ ꯂꯧꯅꯤꯡꯉꯥꯏ ꯌꯥꯝꯅ ꯄ꯭ꯔꯣꯕ꯭ꯂꯦꯝ ꯑꯣꯏ ꯄꯤꯕ ꯑꯗꯨꯒ ꯑꯗꯨꯏ ꯃꯇꯨꯡꯗ ꯑꯦꯛꯖꯥꯝꯁꯨ ꯊꯥꯍꯟꯂꯦ ꯈꯪꯗꯦ ꯑꯃꯨꯛ ꯊꯣꯛꯂꯛꯀꯅꯤ ꯑꯦꯛꯖꯥꯝ ꯗꯦꯠ ꯊꯣꯛꯂꯛꯀꯅꯤ ꯍꯥꯏꯔꯒ ꯑꯃꯨꯛ ꯊꯣꯛꯂꯛꯇꯦ ꯀꯔꯤꯒꯤꯔꯥ
ꯊꯣꯛꯂꯛꯀꯅꯤ ꯑꯥꯝ ꯄꯣꯂꯤꯇꯤꯛꯁꯅꯤꯅ ꯀꯣ ꯑꯦꯚ꯭ꯔꯤꯊꯤꯡ
ꯎꯝ
ꯑꯦꯚ꯭ꯔꯤꯒꯦꯝ ꯏꯁ ꯎꯝ ꯉꯥꯏꯕ ꯇꯥꯔꯣ
ꯃꯥꯅꯦ ꯃꯥꯅꯦ ꯎꯝ ꯍꯦ ꯍꯦ ꯍꯦ ꯉꯥꯏꯔꯦ ꯉꯥꯏꯔꯒꯦ ꯉꯥꯏꯔꯒꯦ
ꯍꯟꯗꯛ ꯂꯥꯜ ꯑꯩꯈꯣꯏ ꯑꯥꯏ ꯑꯥꯏ ꯑꯩꯈꯣꯏꯖꯨꯀꯣ ꯇꯨ ꯊꯥꯎꯖꯟ ꯊꯥ꯭ꯔꯠ ꯇꯤꯟ ꯇꯨꯊꯥꯎꯖꯟ ꯇꯨꯌꯦꯜꯞ ꯊꯥꯔꯇꯤꯟꯗ ꯑꯩꯁꯨ ꯁꯥꯔꯚꯤꯁ ꯑꯃ ꯇ꯭ꯔꯥꯏ ꯇꯧꯑꯦꯕ ꯁꯥꯔꯕꯤꯁ ꯑꯃ ꯑꯅꯤ ꯈꯛꯇ ꯑꯃꯈꯛꯇ ꯅꯠꯇꯦ ꯑꯗꯨ ꯑꯣꯏꯔꯁꯨ ꯑꯩꯅ ꯎꯝ ꯊꯕꯛꯁꯦ ꯄꯤꯕꯥ ꯐꯥꯎ ꯂꯣꯏꯕ ꯑꯝ ꯊꯕꯛ ꯑꯃꯁꯨ ꯂꯩꯕꯅꯦꯕ ꯑꯩ
ꯑꯣ
ꯍꯦꯛ ꯂꯣꯏ ꯄꯩꯁꯥꯁꯨ ꯄꯤꯔꯦ ꯑꯗꯨꯒ ꯇꯧꯅꯤꯡꯉꯥꯏ ꯂꯣꯏꯅ ꯇꯧꯔꯕ ꯃꯇꯨꯡꯗ ꯑꯃꯨꯛꯀ ꯀꯦꯟꯁꯦꯜ ꯇꯧꯕ ꯋꯥꯅꯤꯗ
ꯑꯣ ꯑꯗꯨꯅꯤ ꯑꯩꯈꯣꯏꯅ ꯍꯥꯏꯕ ꯉꯝꯗꯦꯕ ꯑꯩꯈꯣꯏꯒꯤ ꯈꯨꯠꯇ ꯂꯩꯇꯕꯅꯤꯅ
ꯔꯤ ꯔꯤꯀꯨ꯭ꯔꯋꯦꯠ ꯇꯧꯒꯅꯤ ꯀꯦꯟꯁꯦꯜ ꯇꯧꯔꯒ ꯑꯃꯨꯛꯀ ꯔꯤꯔꯤꯒ꯭ꯔꯦꯠ ꯇꯧꯋꯦ
ꯎꯝ
ꯔꯤ ꯔꯤꯒ꯭ꯔꯦꯠ ꯇꯧꯕ ꯃꯇꯨꯡꯗ ꯇꯨ ꯊꯥꯎꯖꯟ ꯅꯥꯏꯟꯇꯤꯟ ꯇꯨ ꯊꯥꯎꯖꯟ ꯇ꯭ꯋꯦꯟꯇꯤ ꯔ ꯅꯥꯏꯟꯇꯤꯟꯗ꯭ꯔꯥ ꯑꯗꯨꯋꯥꯏꯗ ꯑꯦꯛꯖꯥꯝ ꯊꯣꯛꯂꯛꯑꯦ ꯑꯗꯨꯗꯤ ꯑꯗꯨ ꯃꯇꯝꯗꯤ ꯑꯩ ꯌꯧꯗ꯭ꯔꯦ
ꯑꯣ
ꯑꯩꯁꯨ ꯔꯤꯀ꯭ꯌꯨꯠ ꯔꯤꯀ꯭ꯌꯨꯠ ꯇꯧꯕ ꯃꯇꯝꯗꯗꯤ ꯌꯧꯕꯗꯤ ꯌꯧꯋꯦ ꯑꯗꯨ ꯑꯣꯏꯔꯁꯨ ꯑꯁ ꯏꯟꯇ꯭ꯔꯦꯁꯁꯦ ꯀꯌꯥ ꯂꯩꯇꯦ ꯇꯦꯕ ꯑꯗꯩꯒꯤꯗꯤ ꯀ꯭ꯔꯨꯏꯠ ꯑꯃꯨꯛꯀꯇꯧ ꯍꯣꯏ ꯌꯦꯡꯉꯣ ꯊꯥꯔꯇꯤꯟꯗꯒꯤ ꯍꯧꯕꯗꯣ ꯊꯥꯔꯇꯤꯟ ꯐꯣꯔꯇꯤꯟ ꯐꯤꯞꯇꯤꯟ ꯁꯤꯛꯁ ꯇꯤꯟ ꯁꯚꯦꯟꯇꯤꯟ ꯑꯦꯠꯇꯤꯟ ꯅꯥꯏꯟꯇꯤꯟ ꯆꯍꯤ
ꯇꯔꯨꯛ
ꯇꯔꯨꯛꯅꯤꯅꯦ ꯑꯗꯨꯅꯦ ꯑꯩꯈꯣꯏꯅ ꯂꯣꯏꯅ ꯀꯥꯎꯔꯕ ꯃꯇꯨꯡꯗ ꯑꯃꯨꯛ ꯊꯣꯛꯂꯛꯄ ꯃꯣꯏꯒꯤꯗꯤ
ꯎꯝ ꯁꯨꯃꯥꯏꯅ
ꯅꯪꯒꯤ ꯅꯪꯒꯤ ꯕꯤꯖꯤꯅꯦꯁ ꯅꯪꯒꯤ ꯕꯤꯖꯤꯅꯦꯁꯇꯨꯅ ꯐꯔꯦ ꯀꯔꯤꯅꯣ
ꯑꯦꯁ ꯕꯤꯖꯤꯅꯦꯁꯇꯤ ꯑ ꯗꯥꯎꯅꯤꯗꯅ
ꯑꯗꯨ ꯑꯣꯏꯔꯁꯨ ꯑꯗꯨꯝ ꯇꯧꯔꯒ ꯂꯩꯔꯗꯤ ꯊꯣꯛꯂꯛꯀꯅꯤ ꯀꯔꯤꯅꯣ ꯅꯪꯒꯤ ꯀꯔꯤ ꯀꯔꯤ ꯌꯥꯎꯕ꯭ꯔꯥ ꯅꯪꯒꯤ ꯗꯨꯀꯥꯟꯗꯣ ꯑ ꯄꯤꯖꯥ ꯌꯥꯎꯔꯦ ꯀꯔꯤ ꯀꯔꯤꯔꯥ ꯑꯣꯂꯤ ꯄꯤꯖꯥ ꯄꯤꯖꯥ ꯗꯨꯀꯥꯟꯅ ꯑꯖꯁꯄꯤꯖꯥ
ꯎꯝ ꯑꯁ ꯇꯃꯦꯂꯣꯡ ꯑ ꯑꯩꯈꯣꯏ ꯑꯩꯈꯣꯏ ꯑꯩꯈꯣꯏ ꯂꯣꯀꯦꯁꯟꯗꯨꯁꯨ ꯀꯣ
ꯎꯝ
ꯑꯇꯣꯞꯄ ꯑꯥꯏꯇꯦꯝꯗꯤ ꯂꯣꯏꯅ ꯌꯧꯈ꯭ꯔꯦꯕ ꯑꯗꯨꯒꯤ ꯃꯤ ꯃꯤꯒꯤ ꯀꯣꯄꯤ ꯇꯧꯅꯤꯡꯗꯕ ꯑꯗꯨꯒ ꯀꯣꯄꯤ ꯇꯧꯔꯤꯁꯦ ꯎꯝ ꯀꯣꯄꯤ ꯇꯧꯋꯤ ꯁꯦ ꯌꯥꯝꯅ ꯕꯤꯖꯤꯅꯦꯁ ꯃꯤ ꯑꯇꯣꯞꯄꯗꯁꯨ ꯑ ꯗꯤꯁꯇꯔꯦꯛ ꯑꯣꯏꯌꯦ ꯑꯒꯤꯁꯨ ꯎꯝ ꯎꯝ
ꯅꯪꯒꯤꯗꯨꯅ ꯐꯔꯦ ꯃꯊꯪꯗꯗꯤ ꯗ꯭ꯔꯤꯡꯁ ꯇꯧꯕ ꯇꯧꯕ ꯇꯥꯔꯦ ꯑꯗꯨꯗꯤ ꯑꯃꯨꯛ ꯂꯥꯛꯄ ꯀꯥꯟꯗ
ꯎꯝ ꯇꯥꯎꯋꯣ
ꯎꯝ
ꯉꯁꯤꯗꯤ ꯗꯤꯌꯨꯇꯤꯗ ꯑꯗꯨꯝ ꯂꯩꯒꯗ꯭ꯔꯥ
ꯍꯣꯏ ꯗ꯭ꯌꯨꯇꯤꯗ ꯑꯗꯨꯝ ꯂꯦꯟꯈ꯭ꯔꯅꯤ ꯈꯪꯗꯦ ꯏꯃꯥꯗꯨ ꯀꯣꯟꯅ ꯂꯛ ꯃꯥ ꯑꯃꯨꯛ ꯐꯝꯒꯅꯤ ꯑꯩ ꯌꯨꯝ ꯆꯠꯂꯅꯤ ꯑꯃꯨꯛ ꯃꯣꯏꯒꯤꯁꯨ ꯌꯥꯝ ꯊꯨꯅ ꯂꯥꯛꯀꯅꯤꯗꯤ ꯍꯥꯏꯕꯅꯦ
ꯃꯅꯦ ꯅꯣꯏ ꯁ꯭ꯀꯨꯜꯗꯤ ꯍꯧꯥ ꯍꯧꯔꯕ꯭ꯔꯣꯅꯦ ꯍꯟ
ꯑꯁ ꯑꯩ ꯁ꯭ꯀꯨꯜꯗꯣ ꯁ꯭ꯀꯨꯜ ꯄꯨꯗ꯭ꯔꯦ ꯍꯟꯗꯛ ꯕꯤꯍꯥꯔꯗ ꯆꯠꯄꯅꯦꯕ ꯑꯩꯗꯣ ꯑꯗꯣ ꯍꯟꯗꯛ ꯑꯃꯨꯛ ꯚꯦꯀꯦꯁꯟ ꯊꯣꯛꯂꯛꯄ ꯑꯃꯨꯛ ꯑꯃꯨꯛ ꯆꯪꯉꯔꯣꯏ ꯌꯨꯝꯗ ꯂꯩꯈ꯭ꯔꯅꯤ
ꯀꯩꯒꯤ ꯕꯤꯍꯥꯔꯗ ꯆꯠꯄ
ꯑꯣꯖꯥ ꯇꯧꯅꯤꯡꯉꯥꯏ ꯆꯠꯄꯅꯤ ꯀꯔꯤꯅꯣ ꯍꯣꯏ ꯈꯔ ꯑꯦꯛꯁꯄꯤꯔꯤꯌꯦꯟꯁꯒꯤ ꯀꯔꯤ ꯀꯔꯤ ꯑꯉꯥꯡꯁꯤꯡ ꯀꯃꯥꯏꯅ ꯈꯦꯠꯅꯕ꯭ꯔꯥ ꯍꯥꯏꯅ ꯌꯦꯡꯒꯦ ꯆꯠꯄꯅꯦ ꯑꯗꯣ ꯆꯍꯤ ꯑꯃ ꯍꯦꯟꯈ꯭ꯔꯦ
ꯑꯣ ꯑꯣ
ꯑꯗꯨ ꯈꯪꯗꯦ ꯍꯧꯖꯤꯛ ꯑꯃꯨꯛ ꯄꯨꯁꯤꯔꯥ ꯄꯨꯔꯣꯏꯁꯤꯔꯥ ꯒ꯭ꯌꯥꯟ ꯇꯥꯗ꯭ꯔꯦ ꯌꯨꯝꯗ ꯂꯩꯥꯈ꯭ꯔꯁꯤꯔ ꯈꯟꯕꯅꯦ
ꯑꯣꯖꯥ